ꯍꯂꯣ
ꯇꯔꯦ
ꯑꯣ ꯆꯥꯛ ꯏꯁꯤꯡ ꯆꯥꯔꯣ ꯀꯃꯥꯏ ꯇꯧꯔꯒꯦ
ꯆꯥꯛꯆꯥ ꯇ ꯊꯣꯛꯄꯗ ꯉꯥꯏꯔꯤꯌꯦ ꯑꯗꯣ ꯈꯤꯇꯪ ꯇꯥꯅ ꯆꯥꯒꯦ ꯇꯧꯕꯗ ꯆꯥꯛꯄꯨꯗꯤ ꯌꯥꯝꯅ ꯆꯥꯕ ꯅꯠꯇꯕ ꯑꯩꯅ ꯆꯨꯖꯥꯛ ꯑꯃ ꯑꯊꯖꯤ ꯈꯔ ꯑꯊꯣꯠꯄꯤ ꯑꯃ ꯊꯣꯛꯄꯗꯣ ꯑꯗꯨꯗꯣ ꯀꯥꯡꯍꯧ ꯇꯧꯔꯦ ꯍꯥꯏꯕꯗꯤ ꯑꯩꯈꯣꯏꯒꯤ ꯕꯦꯂꯦꯟꯗ꯭ꯔꯤ ꯃꯇꯦꯛ ꯃꯇꯦꯛ ꯑꯗꯗꯒꯤ ꯀꯦꯕ ꯑꯩꯈꯣꯏꯒꯤ ꯈꯥꯏꯔꯒ ꯏꯁꯤꯡ ꯇꯤꯜꯍꯧꯅꯦ ꯑꯗꯩ ꯆꯅꯝꯗꯣ ꯃꯄꯨꯝ ꯃꯄꯨꯝꯅꯦ ꯇꯤꯜꯍꯧ ꯃꯅꯥꯅꯦ ꯑꯗꯒꯤ ꯒꯖꯔ ꯀꯩꯅꯣꯗꯣ ꯑꯃ ꯂꯩꯕꯗꯣ ꯑꯗꯨꯗꯨꯒ ꯍꯥꯞ ꯕꯣꯏꯜ ꯍꯥꯏꯇꯥꯔꯦꯕ ꯑꯗꯨꯗ ꯁꯪꯂꯤ ꯃꯥꯔꯤ ꯇꯧꯔꯒ ꯑꯃ ꯉꯉꯧꯕꯗꯣ ꯀꯩꯅꯣꯗꯣ ꯀꯥꯝꯊꯣꯛꯑ ꯃꯇꯨꯡꯗꯁꯨꯖꯥꯛꯇꯣ ꯉꯥꯛꯇ ꯀꯥꯝꯊꯣꯛꯑꯦ ꯇꯣ ꯑꯗꯨꯗ ꯈꯔ ꯆꯥꯥꯁꯟꯈ꯭ꯔꯦ ꯈꯔ ꯌꯥꯝ ꯇꯞꯅ ꯑ ꯆꯥꯛꯇꯤ ꯆꯥꯗ꯭ꯔꯦ ꯑꯗꯣ ꯂꯣꯏꯗ ꯉꯥꯏꯔꯤ ꯁꯒꯔꯤ ꯊꯣꯡꯕ ꯑꯃꯒ ꯆꯥꯔꯦ ꯑꯗꯨꯒ ꯑꯃꯤꯠꯄ ꯑꯃꯒ ꯆꯥꯔꯦ ꯆꯥꯗ ꯋꯥꯠꯂꯤꯕ ꯆꯥꯗ꯭ꯔꯤꯕ
ꯑꯩꯈꯣꯏ ꯆꯥꯗꯕ ꯋꯥꯠꯂꯤꯌꯦ ꯆꯥꯛꯇꯤ ꯂꯣꯏꯈ꯭ꯔꯦ ꯌꯦꯟꯖꯥꯡ ꯊꯣꯡꯗ꯭ꯔꯤꯌꯦ ꯑꯩꯈꯣꯏꯗꯥꯅ ꯄꯥꯟꯒꯤ ꯍꯋꯥꯏꯖꯥꯔꯒ ꯊꯣꯡ ꯆꯥꯅꯤꯡꯉꯦꯅ ꯂꯩꯕ ꯆꯠꯈꯤꯕꯅꯦꯕ ꯃꯥꯁꯨ ꯍꯜꯂꯛꯄ ꯉꯥꯏꯕ ꯑꯗꯩ ꯉꯁꯥꯏꯒꯤ ꯍꯤꯟꯖꯥꯡ ꯂꯩꯔꯤꯕ ꯉꯁꯥꯏ ꯉꯍꯥ ꯊꯣꯡꯅꯦꯕ ꯑꯗ ꯑꯩꯗꯤ ꯉꯁꯤ ꯐ ꯏꯁꯥ ꯅꯨꯡꯉꯥꯏꯇ꯭ꯔꯦꯅ ꯑꯩꯅ ꯆꯥꯛꯇꯣ ꯆꯥꯥꯁꯟꯗꯕ ꯎ ꯁꯦꯛ ꯑꯃ ꯊꯛ ꯆꯜꯂꯒ ꯑꯗꯨꯝ ꯂꯩꯔꯕ ꯑꯩꯅ ꯅ ꯆꯥꯛꯇꯤ ꯌꯥꯝ ꯂꯥꯝꯃꯕ ꯑꯗꯨ ꯆꯥꯛ ꯆꯥꯕꯕꯁꯤ ꯌꯥꯗ꯭ꯔꯦꯕ ꯄꯨꯛꯁꯦ ꯑꯩ ꯆꯈꯥꯎ ꯁꯣꯛꯄꯒꯤꯀꯣ ꯀꯩꯅꯣꯝ ꯇꯥꯕ ꯑꯗꯨꯝ ꯑꯣꯠꯊꯣꯛꯅꯤꯡꯕꯗꯣ ꯑꯗꯨ ꯇꯧꯕ ꯑꯗꯨ ꯑꯩꯅ ꯑꯌꯨꯛꯁꯤꯗꯤ ꯑꯩꯌ ꯉꯁꯤꯃꯗꯤ ꯑꯩ ꯆꯔꯥ ꯍꯦꯟꯗꯣꯛꯑꯒ ꯌꯦꯡꯉꯒꯦꯅ ꯑꯗꯨꯃꯥꯏꯅ ꯇꯧꯔꯒ ꯆꯔꯥ ꯍꯦꯟꯗꯣꯛꯑꯟꯕꯅꯦꯕ ꯆꯔ ꯍꯦꯟꯕꯅ ꯄꯨꯔꯥ ꯀꯩꯅꯣ ꯇꯧꯕꯗꯤ ꯅꯠꯇ꯭ꯔꯦ
ꯀꯩꯅꯣ ꯇꯧ ꯀꯩꯅꯣ ꯇꯧ ꯌꯥꯗ꯭ꯔꯣ ꯑꯩꯈꯣꯏꯒꯤ ꯑꯗꯨꯃꯥꯏꯅ ꯁꯨꯝ ꯍꯈꯣꯏ ꯊꯨꯛ ꯊꯣꯛ ꯂꯥꯎꯕ ꯈꯣꯠꯄ ꯑꯗꯒꯤ ꯁꯨꯝ ꯆꯥꯛ ꯆꯥꯕ ꯇꯥꯕ ꯆꯥꯛꯈꯥꯎ ꯁꯣꯛꯄꯩꯗ ꯍꯤꯗꯥꯛ ꯆꯥꯔ ꯆꯥꯔꯦ ꯆꯥꯔ ꯇꯥꯗꯤ ꯑꯌꯨꯛꯇ ꯄꯦꯔꯨꯛꯀꯨꯝ ꯃꯗ ꯍꯥꯏꯥꯟꯔ ꯈꯤꯇꯪ ꯈꯔ ꯁꯥꯏꯖꯜꯂꯨ ꯌꯥꯗ꯭ꯔꯣ
ꯍꯌꯦꯡ ꯆꯥꯔꯒꯦ ꯄꯤꯔꯛꯄꯨꯗꯤ ꯑꯩ ꯑꯩꯒꯤ ꯀꯩꯅꯣꯗ ꯒꯝꯂꯥꯗ ꯃꯆꯥ ꯃꯥꯛ ꯈꯔ ꯍꯧꯕꯅꯦꯕ ꯑꯗꯣ ꯍꯌꯦꯌꯨꯇꯥꯥꯛ ꯐꯨꯑꯒ ꯑꯗꯨꯝ ꯍꯥꯏꯖꯤꯜꯂꯒ ꯑꯗꯨꯝ ꯃꯍꯤ ꯌꯣꯠꯄꯗꯣ ꯑꯗꯨꯃꯥꯏꯅ ꯇꯧꯔꯒ ꯁꯥꯔꯒꯦ ꯑꯩꯅ ꯀꯩꯅꯣ ꯇꯧꯗꯕ ꯎꯝ ꯒꯣꯂꯤꯁꯦ ꯆꯥꯗꯕ ꯌꯥꯝ ꯀꯨꯏꯗꯦꯕ ꯍꯟꯗꯛꯇꯦ ꯆꯈꯥꯎꯒꯤ ꯗ ꯑꯩꯁꯦ ꯍꯟꯗꯛꯁꯦ ꯑꯩꯅ ꯑꯗꯨꯝ ꯑꯁꯤꯟꯕ ꯀꯥꯕ ꯈꯣꯠꯄꯁꯦ ꯌꯥꯝ ꯇꯧꯋꯦꯕ ꯈꯪꯕ꯭ꯔꯥ ꯑꯗ ꯉꯁꯤꯗꯤ ꯀꯥ ꯑꯃ ꯍꯦꯟꯅ ꯇꯧꯕ ꯇꯧꯕꯗꯤ ꯆꯥꯛ ꯏꯁꯤꯡ ꯆꯥꯕ ꯈꯣꯠꯄꯁꯨ ꯃꯇꯝ ꯅꯥꯏꯗꯕ ꯈꯣꯠꯇꯕ ꯊꯕꯛ ꯃꯌꯥꯝꯁꯤꯅ ꯍꯦꯟꯕꯗꯣ ꯑꯩꯈꯣꯏꯒꯤꯗꯤ ꯑꯗꯨꯅꯁꯨ ꯑꯌꯥꯝꯕꯅꯦꯕ ꯆꯥꯛꯁꯦ ꯄꯥꯔ ꯃꯇꯨꯡ ꯄꯥꯔ ꯃꯇꯨꯡ ꯉꯥꯛꯇꯅꯤ ꯑꯌꯨꯛꯁꯤꯅ ꯑꯩ ꯅꯨꯡꯗꯥꯡꯁꯤꯅ ꯑꯗꯨꯝ ꯊꯦꯡꯉꯦ ꯒꯥ ꯄꯨꯡ ꯇꯔꯥ ꯇꯥꯕ ꯌꯥꯎꯏꯤ ꯇꯔꯥ ꯃꯈꯥꯏ ꯇꯥꯕ ꯌꯥꯎꯏ ꯅꯍꯥꯟ ꯑꯃꯨꯛꯝꯗꯤ ꯄꯨꯡ ꯕꯥꯔꯣ ꯃꯈꯥꯏꯐꯥꯎ ꯊꯥꯏꯖꯛ ꯁꯥꯕꯗ ꯅꯨꯡꯗꯥꯡꯒꯤ ꯁꯨꯃꯥꯏꯅ ꯆꯥꯕ ꯃꯌꯥꯝꯗꯨꯅ ꯍꯛꯆꯥꯡꯗ ꯁꯣꯛꯄ ꯍꯥꯏꯇꯥꯔꯦꯀꯣ ꯑꯗꯣ ꯉꯁꯤꯗꯤ ꯉꯁꯤꯗꯤ ꯀꯩꯅꯣꯗꯤ ꯑꯁꯤꯟꯕꯁꯦ ꯑꯗꯨꯛꯀꯤ ꯃꯇꯤꯛ ꯀꯥꯔꯦ ꯑꯩꯁꯦ ꯉꯁꯥꯏ ꯑꯌꯨꯛꯁꯦ ꯕ꯭ꯔꯁ ꯇꯧ ꯂꯣꯏꯔꯀꯥꯟꯗ ꯑꯩꯁꯦ ꯕ꯭ꯔꯁ ꯇꯧꯕꯒꯤ ꯂꯩ ꯈꯦꯠꯄꯗꯁꯨ ꯊꯨ ꯊꯨ ꯊꯨꯨꯞ ꯂꯥꯎꯗꯅ ꯑꯩ ꯀꯣꯊꯣꯔꯛꯑꯦꯕ ꯈꯪꯕ꯭ꯔꯥ ꯑꯗ ꯑꯩꯈꯣꯏꯒꯤ ꯄꯨꯔꯥ ꯑꯩꯈꯣꯏꯒꯤ ꯆꯥꯄ꯭ꯔꯥ ꯃꯍꯤ ꯇꯥꯏꯞꯇ ꯁꯤꯜꯂꯦꯕ ꯌꯥꯒ ꯂꯣꯏ ꯀꯨꯝꯃꯦꯕꯣ ꯈꯪꯕ꯭ꯔꯥ ꯑꯗꯨꯃꯥꯏꯅ ꯇꯧꯕꯗꯒꯤ ꯑꯩꯅ ꯉꯁꯤ ꯑꯩ ꯆ ꯆꯥꯛ ꯆꯥꯕꯗꯤ ꯌꯥꯗꯧ ꯁꯨꯡꯃꯥꯟ ꯃꯥꯟꯗ꯭ꯔꯦꯅ ꯑꯩꯅ ꯈꯜꯂꯕ ꯑꯗꯒꯤ ꯕꯤꯁꯀꯨꯠꯁꯦ ꯃꯆꯦꯠ ꯑꯃ ꯆꯥꯁꯟꯕ ꯑꯗꯨꯕꯨ ꯑꯩꯁꯦ ꯏꯁꯥꯁꯦ ꯆꯥꯅꯤꯡꯕ ꯐꯥꯎꯗ꯭ꯔꯦꯕ ꯃꯁꯤ ꯆꯥꯕ ꯌꯥꯕ ꯃꯦꯔꯤ ꯇꯣꯍꯦ ꯀꯣꯟꯅ ꯅꯨꯡꯗꯤꯟ ꯅꯨꯡꯊꯤꯟ ꯑꯣꯏꯔꯛꯑꯀꯥꯟꯗ ꯏꯕꯨꯡꯉꯅ ꯁꯦꯛ ꯁꯦꯝꯃꯀꯥꯟꯗꯅꯦ ꯁꯦꯛꯇꯨ ꯒ꯭ꯂꯥꯁ ꯑꯃꯝ ꯊꯛꯆꯜꯂꯦ ꯑꯗꯨꯒꯅ ꯑꯩꯅ ꯍꯧꯖꯤꯛ ꯐꯥꯎ ꯂꯩꯔꯤꯁꯦ
ꯍꯥꯟꯅꯒ ꯀꯕꯥꯛ ꯀꯕꯣꯛ ꯀꯪꯂꯤ ꯁꯥꯔꯤ ꯂꯩꯏꯉꯩ ꯑꯗꯨꯗ ꯀꯪꯕꯗꯤ ꯑꯃꯨꯛ ꯊꯨꯖꯟꯗꯣꯏ ꯑꯗꯨꯃꯥꯏꯅ ꯇꯧꯔꯗꯤ ꯆꯥꯟꯅꯕ ꯆꯥꯛꯇꯨꯗ ꯆꯥꯛꯆꯥ ꯗꯔꯗꯤ
ꯑꯗꯨꯅꯦ ꯌꯦꯡꯉꯨꯅꯦ ꯉꯔꯥꯡꯗꯣ ꯏꯕꯥꯅꯤ ꯌꯦꯡꯉꯨꯅꯦ ꯊꯧꯔꯣꯏꯗꯣ ꯈꯨꯜꯂꯒ ꯀꯩꯅꯣ ꯉꯔꯥꯡꯒꯤꯒ ꯉꯁꯤ ꯑꯇꯤ ꯑꯃꯨꯛ ꯈꯨꯜꯂꯒ ꯈꯔ ꯌꯥꯝꯃꯒ ꯊꯣꯡꯉꯁꯦꯅ ꯍꯥꯏꯅꯕꯗꯣ ꯃꯁꯤ ꯑꯗꯨ ꯑꯗꯨꯝ ꯇꯨꯏꯑꯦꯗꯅ
ꯇꯣꯛ ꯑꯦ
ꯐꯔꯦ ꯑꯗꯨꯗꯤ ꯑꯗꯨꯝ ꯇꯤꯡꯁꯤꯜꯂꯒ ꯑꯗꯨꯝ ꯂꯩꯔꯤꯕ꯭ꯔꯥ
ꯀꯪꯅ ꯊꯝꯃꯦ ꯇꯤꯡꯃꯦ ꯀꯩꯅꯣ ꯇꯧꯗꯣꯏꯅꯤ ꯍꯥꯏꯗꯤ ꯈꯤꯇꯪ ꯌꯥꯝꯃꯜꯂꯒ ꯑꯩꯁꯦ ꯉꯁꯤꯁꯨ ꯆꯠꯀꯦ ꯀꯦꯅ ꯈꯜꯂꯝꯕꯅꯦꯕꯀꯣ ꯅꯪꯗꯨ ꯌꯥꯔꯒꯗꯤ ꯑꯗꯨ ꯌꯥꯗ꯭ꯔ ꯁꯨꯃꯥꯏꯅ ꯀꯩꯅꯣ ꯇꯧꯋꯦ ꯑꯩꯈꯣꯏ ꯆꯥꯒꯗꯕ ꯁꯔꯨꯛ ꯑꯃꯗꯤ ꯑꯩꯅ ꯀꯩꯅꯣ ꯇꯧꯔꯦꯕ ꯉꯔꯥꯡꯒꯤꯗ ꯆꯔꯥ ꯑꯃꯨꯛ ꯑꯅꯤꯃꯨꯛꯇꯤ ꯈꯔ ꯀꯣꯟꯅꯅꯤꯗꯅ ꯑꯗꯥ ꯈꯤꯇꯪ ꯌꯥꯝꯊꯣꯛ ꯌꯥꯝꯁꯤꯟꯊ ꯇꯧꯕꯗꯨꯗ ꯈꯔ ꯑꯃ ꯇꯤꯡꯉꯦ ꯍꯥꯏꯕꯗꯤ ꯍꯌꯦꯡ ꯃꯀꯣꯛ ꯀꯩꯅꯣ ꯃꯃꯥꯏ ꯀꯛꯑꯒꯦ ꯃꯥꯏ ꯃꯅꯤꯡꯒ ꯀꯛꯑꯒꯦ ꯑꯗꯨꯒ ꯈꯔ ꯑꯃꯗꯤ ꯊꯔꯣꯏꯁꯦ ꯈꯤꯇꯪ ꯅꯨꯃꯤꯠ ꯈꯔ ꯀꯨꯏꯊꯅꯤ ꯍꯥꯏꯕꯗꯤ ꯅꯨꯃꯤꯠ ꯃꯉꯥ ꯑꯃ ꯇꯔꯨꯛ ꯑꯃ ꯍꯞꯇꯥ ꯑꯃ ꯀꯩ ꯑꯃ ꯊꯝꯅꯤꯡꯕꯁꯦ ꯀꯪꯅ ꯑꯗꯨꯝ ꯕꯣꯔꯥꯒꯨꯝꯕ ꯑꯝꯗ ꯀꯩꯅꯣꯝꯇ ꯍꯩꯗꯣꯛꯑꯒ ꯊꯝꯒꯗꯕ ꯍꯥꯏꯕꯗꯤ ꯏꯁꯤꯡ ꯌꯥꯎꯕꯁꯦ ꯆꯠꯈꯤꯕꯗ ꯌꯥꯝ ꯊꯣꯛꯂꯛꯄ ꯈꯣꯠꯄꯗ ꯄꯨꯝꯕꯁꯨ ꯌꯥꯎꯋꯦꯕ ꯑꯗꯨꯅ ꯃꯥ ꯀꯪꯅ ꯊꯝꯃꯒꯅꯦꯟꯅ ꯀꯨꯏꯅ ꯆꯠꯂꯦ ꯍꯥꯏꯕ ꯅꯨꯃꯤꯠ ꯃꯔꯤ ꯃꯉꯥ ꯉꯥꯅꯤ ꯊꯦꯅ ꯊꯝꯕ ꯌꯥꯏ ꯍꯥꯏꯕ
ꯎꯝ ꯁꯝꯅꯩꯌꯦ ꯃꯤꯁꯨ ꯑꯗꯨꯃꯥꯏꯅ ꯑꯗꯣ ꯑꯩꯈꯣꯏꯗꯤ ꯍꯦꯛꯇ ꯇꯤꯡꯁꯤꯜꯂꯦꯕꯀꯣ ꯁꯝꯕꯒꯤ ꯑꯗꯨꯗꯨꯅꯤꯅ ꯑꯗꯨꯝ ꯅꯣꯡ ꯅꯤꯅꯤꯒ ꯇꯤꯡꯁꯤꯜꯂꯛꯇꯦ ꯄꯨꯡ ꯛꯇ ꯍꯟꯖꯜꯂꯛꯄꯅꯦꯕ ꯑꯗꯨꯃꯥꯏꯅ ꯀꯪꯅ ꯊꯝꯝꯕꯗꯨꯅꯗꯤ ꯐꯩ ꯍꯥꯏꯕꯅꯦꯕ ꯑꯩ ꯅꯣꯡꯃ ꯑꯩꯈꯣꯏ ꯁ꯭ꯋꯥꯏꯗ ꯑꯍꯟ ꯍꯟꯅꯕꯤ ꯑꯃꯈꯛ ꯅꯅꯦ ꯃꯥꯅ ꯊꯧꯔꯣꯁꯦ ꯀꯃꯥꯏꯅ ꯀꯪꯉ ꯊꯝꯈꯤꯕ ꯑꯩꯅ ꯁꯤꯕꯨ ꯁꯤꯔꯣꯏꯗ꯭ꯔꯅꯤ ꯏꯅꯤ ꯍꯥꯏꯕꯗ ꯁꯤꯅꯅ ꯐꯕꯅꯦ ꯑꯗꯨꯃꯥꯏꯅ ꯍꯥꯏꯅꯛꯈꯤ ꯑꯩꯉꯣꯟꯗ ꯑꯗꯨ ꯅꯪꯅ ꯍꯥꯏꯗꯨꯒ ꯆꯞ ꯃꯥꯟꯅꯤ ꯍꯣꯏ ꯑꯗꯨꯃꯥꯏꯅ ꯊꯝꯃꯣ ꯑꯗꯨꯗꯤ ꯑꯩ ꯍꯌꯦꯡꯗꯤ ꯏꯁꯥ ꯅꯨꯡꯉꯥꯏꯇꯗꯤ ꯂꯥꯛꯀꯦ ꯑꯗꯨꯒ ꯑꯃꯨ ꯄꯨꯟꯁꯦ ꯍꯧꯖꯤꯛ ꯍꯧꯖꯤꯛꯀꯤ ꯑꯣꯏꯅꯗꯤ ꯑꯩ ꯆꯥꯁꯟꯕꯁꯤ ꯌꯥꯒꯗ꯭ꯔꯥ ꯈꯪꯗꯦ ꯆꯥꯗꯤ ꯌꯥꯝ ꯆꯥꯅꯤꯡꯗꯦ
ꯈꯤꯇꯪ ꯆꯥꯎ ꯀꯩꯗꯧꯔꯒꯦ ꯑꯩ ꯈꯤꯇꯪ ꯆꯥꯔꯒ ꯌꯦꯡꯉꯣ ꯑꯗꯨꯒ ꯑꯗꯨꯝ ꯀꯩꯁꯨ ꯇꯧꯔꯨꯏꯌꯦ ꯑꯗꯨꯒ ꯀꯩꯅꯣ ꯇꯧꯅꯤ ꯎꯝ ꯌꯥꯔ ꯆꯄꯠ ꯀꯨꯝꯕꯅꯤ ꯈꯪꯗꯦ ꯀꯩ ꯑꯗꯨꯝꯕ ꯈ ꯆꯠꯁꯤꯜꯂ ꯌꯦꯡꯉꯨ
ꯆꯝꯐꯨꯠꯄꯗꯤ ꯇꯧꯔꯄ ꯆꯝꯐꯨꯠꯄꯗꯤ ꯍꯨꯠꯂꯕꯅꯦ ꯍꯧꯖꯤꯛ ꯑꯩꯅ ꯆꯥꯗꯕꯗ ꯉꯥꯏꯔꯦ ꯑꯗ ꯑꯩꯅ ꯉꯁꯤꯁꯦ ꯉꯁꯥꯏꯌꯨꯛꯁꯤ ꯆꯧꯔ ꯇꯧꯔꯄ ꯆꯪꯄꯠꯁꯦ ꯐꯨꯠꯍꯧꯗꯕ ꯑꯗꯨ ꯆꯥꯔꯝꯕꯗꯤ ꯈꯔꯁꯨꯦ ꯐꯒꯗꯕꯅꯦꯕ ꯑ ꯑꯩꯁꯨ ꯑꯩꯁꯨ ꯇꯟꯕꯗꯒꯤꯩ ꯑꯗꯨꯝ ꯇꯣꯛꯑꯕ ꯑꯗꯒꯤ ꯈꯣꯏꯇꯥꯁꯨ ꯑꯩꯈꯣꯏ ꯑꯗꯨꯝ ꯊꯕꯛꯇꯣ ꯆꯤꯟꯕꯗꯒꯤ ꯑꯩꯅꯁꯨ ꯍꯥꯏꯕ ꯉꯝꯗ꯭ꯔꯕ ꯑꯗꯨꯗꯨꯅꯅ ꯃꯣꯏꯅ ꯑꯃꯛ ꯅꯨꯡꯊꯤꯟꯗꯨꯗ ꯑꯃꯨꯛ ꯆꯧ ꯆꯥꯔ ꯆꯧ ꯆꯥꯅꯤꯡꯉꯒꯗꯤ ꯆꯧ ꯍꯧꯕꯤꯔꯛꯀꯦꯅ ꯑꯃꯨꯛ ꯗ ꯌꯦꯔꯨꯝ ꯀꯩꯀꯥ ꯊꯛꯆꯜꯂꯝ ꯑꯃ ꯍꯧꯔꯦ ꯑꯗꯒꯤ ꯑꯗꯨꯒꯤ ꯌꯦꯔꯨꯝ ꯍꯥꯞꯄꯨꯕꯒꯤ ꯑꯗꯨꯒꯤ ꯃꯅꯝꯗꯣꯨꯊꯣꯛꯂꯥꯎꯑꯒ ꯆꯥ ꯌꯥꯗ꯭ꯔꯦꯕ ꯑꯩꯁꯦ ꯑꯩꯁꯦ ꯆꯥꯃꯁ ꯑꯃꯨꯛ ꯑꯅꯤꯔꯛ ꯀꯣꯠꯂꯝꯃꯕꯅꯦꯕꯀꯣ ꯆꯗꯦ ꯏꯁꯇꯣ ꯊꯨꯂꯁꯦ ꯆꯥꯗꯡꯗꯤ ꯆꯥꯔꯣꯏꯒꯦꯅ ꯇꯧꯔꯒ ꯏꯁꯤꯡꯒꯤ ꯂꯥꯁ ꯑꯃꯃꯨꯛ ꯊꯛꯆꯜꯂꯦ ꯑꯗꯨꯗꯨꯒ ꯑꯗꯨꯝ ꯍꯤꯞꯄꯒ ꯑꯗꯨꯝ ꯂꯩꯔꯝꯃꯦ ꯃꯁꯤꯒꯤ ꯅꯨꯃꯤꯠꯁꯤ ꯑꯃ ꯐꯃꯨꯡꯗ ꯑꯗꯨꯝ ꯂꯩꯔꯛ
ꯍꯌꯦꯡ ꯅꯣꯡꯉꯥꯜꯂꯛꯄꯗ ꯄꯨꯔꯥ ꯐꯕ ꯑꯣꯏꯔꯝꯃꯁꯅꯁꯦ ꯑꯗꯨ ꯀꯩꯅꯣꯗꯤ ꯑꯗꯣ ꯉꯁꯤꯒꯤ ꯑꯆꯥꯄꯣꯠ ꯍꯥꯟꯗꯧꯠ ꯇꯧꯗꯤ ꯂꯩꯔꯤꯕ꯭ꯔꯥ ꯂꯩꯇ꯭ꯔꯕ꯭ꯔꯥ
ꯍꯥꯥꯂꯤꯌꯦ ꯑꯉꯥꯡꯒꯩ ꯃꯣꯏ ꯅꯤ ꯇꯧꯔ ꯍꯥꯂꯤ ꯊꯕꯛꯄꯨꯗꯤ ꯂꯣꯏꯁꯤꯜꯂꯦꯕ ꯍꯧꯕꯕꯨꯗꯤ ꯑꯗꯨꯒ ꯊꯕꯛ ꯂ ꯊꯜꯂꯝꯃꯒ ꯃꯥꯁꯨ ꯁꯣꯔꯣꯛ ꯊꯣꯛꯈꯤꯕꯅꯦꯕ ꯏꯟꯖꯥꯡ ꯂꯩꯔꯨꯛꯀꯦꯅ ꯄꯍꯥꯟꯒ ꯍꯋꯥꯏꯖꯥꯔꯒ ꯊꯣꯡꯅ ꯁꯥꯅꯤꯡꯉꯦꯅ
ꯎꯝ ꯍꯥꯎꯕꯅꯦ ꯄꯥꯟꯁꯨ ꯑꯗꯨꯝ ꯆꯥꯕ ꯑꯗ ꯍꯣꯏꯖꯥ ꯊꯣꯡꯉꯁꯨ ꯍꯥꯎꯔꯦ ꯑꯗꯩ ꯏꯔꯣꯝꯕ ꯆꯥꯔꯁꯨ ꯍꯥꯎꯔꯦ ꯑꯗꯨꯕꯨ ꯄꯥꯟ ꯍꯥꯎꯇꯕ ꯄꯥꯎꯗꯤ ꯑ ꯍꯥꯎꯇꯕ ꯍꯥꯏꯕꯗꯤ ꯏꯔꯣꯝꯕꯗꯒ ꯐꯣꯝ ꯇꯥꯗꯕ ꯑꯃ ꯀꯩꯅꯣ ꯂꯩꯗꯅ ꯑꯩꯈꯣꯏ ꯏꯔꯣꯟꯗꯣ ꯄꯥꯟ ꯑꯣꯏꯔꯒꯁꯨ ꯀꯩ ꯍꯥꯏꯅꯤ ꯏ ꯄꯥꯟꯗꯣ ꯅꯥꯟꯅ ꯂꯥꯎꯔꯒ ꯅꯤ ꯈꯪꯗꯦ ꯑꯗꯒꯤ ꯆꯔꯥ ꯆꯔꯥꯒꯅ ꯍꯦ ꯀꯩꯅꯣ ꯇꯧꯕ ꯄꯟꯗꯥ ꯄꯟꯗꯥꯁꯨ ꯂꯩꯕꯅꯦꯕ ꯈꯪꯕ꯭ꯔꯥ
ꯂꯩꯌꯦ ꯅꯣꯡꯃ ꯑꯃ ꯕꯖꯥꯔꯗꯒꯤ ꯑꯩꯈꯣꯏꯅ ꯂꯩꯔꯛꯄꯗ ꯄꯥꯟꯗꯣ ꯑꯩꯅ ꯈꯪꯗꯗꯅ ꯄꯥꯟꯗꯣ ꯑꯉꯥꯡꯕ ꯑꯣꯏꯕꯗꯨꯗ ꯍꯥꯎꯗꯒꯤ ꯅꯤꯡꯗꯅ ꯂꯩꯔꯛꯑꯦ ꯑꯗꯨꯕꯨꯗꯤꯅꯦ ꯅꯪꯅꯣꯟꯖꯤꯛ ꯍꯥꯏꯕ ꯅꯪ ꯅ ꯅꯪ ꯂꯥꯎꯕ ꯃꯄꯥꯟꯗ ꯑꯣꯏꯌꯦꯕ ꯑꯗꯨ ꯃꯍꯥꯎ ꯌꯥꯎꯗꯦꯕ ꯄ ꯑꯉꯧꯕꯗꯨꯅꯦ ꯊ ꯊꯁ ꯑꯩꯗꯤ ꯑꯗꯨꯒ ꯌꯥꯕ꯭ꯔꯥ ꯌꯥꯏ
ꯑꯗꯨꯗ ꯑꯃ
ꯑꯩꯝ ꯑꯇꯥꯎꯕ ꯆꯥꯖꯔꯁꯨ ꯌꯥꯏ ꯍꯥꯏꯕ ꯎꯗ ꯑꯕ ꯆꯥꯏ ꯌꯥꯕ ꯌꯥꯔꯗꯤ ꯀꯩꯁꯨ ꯀꯥꯏꯗꯦꯗ ꯉꯥꯔꯤ ꯈꯌꯥꯝ ꯅꯝꯃꯜꯍ ꯂꯣꯏꯔꯦ ꯑꯩꯁ ꯌꯥꯝ ꯄꯥꯛꯅꯤꯡꯉꯁ ꯍꯥꯏꯅ ꯉꯥꯔꯤꯗꯨ ꯈꯔ ꯐꯨꯠꯂꯒ ꯄꯣꯊꯥ ꯑꯃꯁꯁꯨ ꯈꯔꯁꯨ ꯐꯥꯗꯧꯕ ꯋꯥꯈꯜ ꯊꯣꯛꯇꯕ ꯏꯁꯥ ꯅꯨꯡꯉꯥꯏꯇ꯭ꯔꯀꯥꯟꯗꯗꯤ ꯉꯁꯤꯗꯤ ꯅꯪ ꯄꯔꯤꯈꯥꯒꯀꯥ ꯁꯨꯇꯤ ꯑꯣꯏꯕ꯭ꯔꯥ
ꯑꯣꯏꯗꯤꯌꯦ ꯀꯩꯅꯣ ꯇꯧꯔꯦ ꯎꯝ ꯆꯠꯇ ꯆꯠꯂꯦ ꯑꯗꯣ ꯉꯁꯤꯁꯦ ꯂꯣꯏꯅꯃꯛ ꯍꯣꯏ ꯀꯩꯅꯣꯕꯨꯗꯤ ꯑꯗꯨꯝ ꯀ ꯑꯩꯈꯣꯏꯒꯤ ꯃ ꯃꯥꯛ ꯌꯥꯝꯕ ꯅꯠꯇꯦ ꯀꯩꯅꯣꯒꯤꯅꯦꯕ ꯃꯥ ꯅꯤꯐꯨꯒꯤꯒꯤꯅꯦ ꯄꯩꯈꯥ ꯇꯧꯔꯤꯁꯦ ꯑꯗꯣ ꯑꯩ ꯀꯩꯅꯣꯃꯨꯛꯇꯪꯗꯤ ꯇꯧꯔꯝꯃꯦ ꯍꯥꯏꯕ ꯀꯨꯟꯊ꯭ꯔꯥ ꯌꯧꯅꯤꯡꯉꯧ ꯃꯃꯥꯡ ꯃꯥ ꯁꯣꯏꯒꯤ ꯃꯌꯥ ꯈꯔ ꯇꯔꯥꯃꯨꯛꯇꯤ ꯍꯨꯟꯇꯣꯛꯑꯝꯃꯦꯕ ꯑꯗꯣ ꯅꯪꯗꯕ
ꯑꯩꯈꯣꯏꯒꯤ ꯃꯩꯇꯩ ꯃꯌꯦꯛꯁꯦ ꯈꯤꯇꯪ ꯇꯞꯅ ꯆꯠꯂꯦ ꯈꯨꯠꯇꯣ ꯐꯖꯅ ꯆꯠꯄ ꯑꯣꯏꯗ꯭ꯔꯤꯑꯕ ꯑꯗꯨꯅ ꯈꯔ ꯇꯞꯄꯤꯌꯨ ꯄꯥꯏꯔꯇꯦ ꯈꯔ ꯇꯞꯄꯦ ꯍꯥꯏꯔꯁꯨ ꯑꯩꯗꯤ ꯃꯇꯝ ꯍꯥꯞꯄꯤꯌꯨ ꯌꯥꯄꯣꯟꯇꯦꯗꯣ ꯅꯪꯅꯗ ꯃꯤ ꯈꯔꯗꯤ ꯌꯥꯎꯅ ꯑꯗꯨ ꯑꯣꯏꯔꯁꯨ ꯍꯪꯗꯦ ꯀꯔꯤ ꯊꯣꯛꯂꯛꯑꯒꯕ ꯉꯔꯥꯡꯒꯤꯕꯨꯗꯤ ꯑꯗꯨꯝ ꯖꯔ ꯏꯔꯩ ꯁꯝꯖꯟ ꯁꯝꯖꯟꯏ ꯉꯁꯤꯗ ꯈꯔ ꯁꯥꯡꯕ ꯌꯥꯎꯊꯣꯛꯈ꯭ꯔꯕ ꯑꯗꯨꯕꯨ ꯍꯪꯆꯤꯠꯇꯤ ꯈꯪꯉꯅꯤ ꯍꯥꯏꯕꯗꯤ ꯐꯅ ꯑꯣꯏꯔꯒꯁꯨ ꯌꯥꯝ ꯇꯦꯟ ꯇꯦꯟꯅ ꯏꯅꯕ ꯍꯣꯠꯅꯔꯅꯦꯕ ꯑꯩ ꯀꯩꯅꯣ ꯇꯧꯔ ꯌꯥꯝ ꯁꯥꯡꯕ ꯉꯥꯛꯇꯒꯤ ꯋꯥꯁꯨ ꯅꯠꯇꯕ ꯀꯩꯅꯣ ꯑꯣꯏꯕꯩꯅꯦꯕ ꯑꯩꯈꯣꯏ ꯍꯥꯟꯅꯒꯤ ꯃꯩꯇꯩ ꯀꯩꯅꯣꯗ ꯕꯦꯡꯒꯥꯂꯤ ꯃꯩꯛꯇ ꯑꯣꯏꯔꯒꯗꯤ ꯈꯨꯠ ꯆꯠꯇꯧꯕꯗꯣ ꯈꯤꯇꯪ ꯄꯜꯂꯦꯕ ꯍꯥꯏꯕꯗꯤ ꯆꯨꯝꯅꯒꯤ ꯃꯤꯡ ꯑꯃ ꯏꯕ ꯃꯇꯝꯗ ꯄ꯭ꯔꯃꯥꯟꯅꯤꯀꯣ ꯑꯩꯅ ꯇꯧꯔꯛꯇꯣꯏꯁꯦ ꯃꯤꯡ ꯑꯃ ꯏꯕ ꯃꯇꯝꯗ ꯑꯩꯈꯣꯏꯒꯤ ꯕꯦꯡꯒꯣꯂꯤꯗ ꯏꯔꯒꯗꯤꯔ ꯁꯤꯀꯦꯟ ꯃꯉꯥ ꯆꯪꯗꯧꯗꯣ ꯄ꯭ꯔꯃꯥꯅꯤꯀꯣ ꯁꯤꯀꯦꯟ ꯃꯉꯥ ꯆꯪꯗꯧꯗꯣ ꯀꯩꯅꯣꯗ ꯑꯩꯈꯣꯏꯒꯤ ꯃꯩꯇꯩ ꯃꯩꯇꯩ ꯌꯥꯅꯤꯅ ꯃꯤꯅꯤꯠ ꯑꯃ ꯆꯪꯉꯦ ꯑꯗꯨꯅꯦꯕ ꯑꯗꯨꯒꯤ ꯆꯥꯡꯁꯇꯣ ꯑꯗꯨꯃꯥꯏ ꯁꯨꯝ ꯁꯣꯟꯊꯔꯛꯄꯅꯤꯅ ꯁꯨꯝ ꯊꯦꯡꯉꯛꯄ ꯂꯣꯏ ꯇꯞꯄꯛꯄꯗꯣ ꯑꯗꯨꯃꯥꯏꯅ ꯇꯧꯋꯤꯕ
ꯃꯥꯅꯦ ꯃꯥꯅꯦ ꯉꯁꯥꯏꯒꯤ ꯑꯩꯈꯣꯏꯒꯤ ꯃꯌꯦꯛꯁꯤꯁꯨ ꯁꯝꯅ ꯍꯥꯏꯔꯛꯄꯗ ꯀꯣꯛ ꯍꯥꯏꯕ ꯃꯇꯝꯗꯁꯨ ꯆꯈꯩꯒ ꯑꯍꯨꯝ ꯃꯔꯤ ꯆꯤꯡꯉꯒ ꯑꯃꯨꯛ ꯃꯊꯛꯇ ꯑꯃꯨꯛ ꯃꯈꯥꯗ ꯑꯃꯨꯛ ꯆꯤꯡꯁꯤꯟꯗꯅ ꯑꯗꯨꯝ ꯍꯥꯏꯕꯗꯤ ꯃꯇꯝ ꯂꯧꯕ ꯀꯩꯅꯣ ꯑꯣꯏꯗꯅꯀꯣ ꯃꯌꯦꯛ ꯑꯣꯏꯗꯅ ꯑꯩꯈꯣꯏ ꯃꯌꯦꯛꯁꯦ ꯑꯗꯨꯅꯁꯨ ꯑꯌꯥꯝꯕꯅꯦꯕ ꯍꯣꯏ ꯃꯥꯏ ꯉꯝꯖꯔꯛꯁꯅꯤꯗ ꯑꯗꯨꯕꯨ ꯃꯥ ꯑꯅꯤ ꯑꯍꯨꯝꯗꯛ ꯍꯨꯟꯗꯣꯛꯑꯝꯕꯅꯦ ꯍꯥꯏꯕꯗꯤ ꯈꯔ ꯐꯔꯧꯅꯤꯅꯁꯨ ꯃꯥꯔꯛꯇꯨ ꯇꯔꯥ ꯍꯨꯟꯗꯣꯛꯑꯃꯦ ꯍꯥꯏꯕꯗꯨꯗ ꯌꯥꯝꯗꯗꯤ ꯌꯥꯝꯅ ꯍꯨꯟꯗꯣꯛꯃꯜꯂꯦ
ꯑꯕꯨꯨꯅꯤꯅꯦ ꯇꯧꯔꯤꯁꯦ
ꯑꯗꯨꯗꯣ ꯑꯇꯣꯞꯄ ꯁꯕꯖꯦꯛꯁꯤꯡꯗꯒꯤ ꯑꯇꯣꯞꯄ ꯁꯕꯖꯦꯛꯁꯤꯗꯒꯤ ꯑꯗꯨꯝ ꯀꯩ ꯍꯥꯏꯅꯤ ꯃꯥꯔꯛꯇꯣ ꯑ ꯂꯩꯊꯣꯛ ꯂꯩꯁꯤꯟ ꯇꯧꯅꯕ ꯌꯥꯕ ꯄꯣꯠ ꯑꯣꯏꯕ꯭ꯔꯕ
ꯌꯥꯔꯗꯤ ꯌꯥꯔꯛꯀꯗꯣꯏꯅꯤ ꯄ꯭ꯔꯦꯇꯤꯀꯦꯜ ꯌꯥꯎꯕ ꯄ꯭ꯔꯥꯛꯇꯤꯀꯦꯜ ꯑꯗꯨꯝ ꯄ꯭ꯂꯁꯄꯨꯗꯤ ꯂꯥꯛꯇꯣꯏ ꯌꯧꯔꯅꯤ ꯑꯗ ꯀꯩꯅꯣ ꯇꯧꯋꯤ ꯍꯟꯗꯛꯀꯤ ꯂꯥꯁꯀꯤꯁꯤꯗꯤ ꯈꯪꯗꯦ ꯍꯟꯗꯛꯁꯨ ꯃꯍꯥꯛꯁꯨ ꯈꯔ ꯁꯦꯝꯗꯣꯛ ꯁꯦꯝꯖꯤꯟ ꯇꯧꯈꯤꯕꯅꯦꯕ ꯍꯟꯗꯛꯀꯤ ꯑꯣꯏꯅ ꯄꯨꯔꯥ ꯑꯩꯈꯣꯏꯒꯤ ꯑꯩꯈꯣꯏꯅ ꯑꯔꯤꯕ ꯈꯤꯇꯪ ꯂꯤꯇꯛ ꯇꯥꯕꯗꯨꯗꯤ ꯆꯠꯦ ꯍꯧꯖꯤꯛ ꯑꯅꯧꯕ ꯑꯩꯈꯣꯏꯒꯤ ꯃꯈꯥ ꯊꯥꯕ ꯕꯤ ꯑꯦ ꯇꯝꯍꯧꯕ ꯀꯥꯡꯕꯨꯈꯩ ꯗꯤ ꯃꯣꯏ ꯑꯦꯟ ꯑꯦꯟ ꯏ ꯄꯤ ꯄꯤ ꯍꯥꯏꯕꯔꯥ ꯀꯩꯅꯣ ꯑꯗꯨꯗꯣ ꯅꯪꯕꯒꯤ ꯍꯧꯖꯤꯛꯁꯦ ꯃꯥꯛꯁꯨ ꯑꯗꯩ ꯀꯩꯗꯒꯤ ꯄꯣꯠꯅ ꯁꯤꯁꯇꯦꯝ ꯈꯨꯗꯤꯡꯃꯛ ꯂꯣꯏꯅꯃꯛ ꯑꯩꯈꯣꯏ ꯍꯧꯖꯤꯛ ꯇꯝꯃꯤꯕ ꯂꯥꯏꯔꯤꯛꯀꯤ ꯁꯤꯁꯇꯦꯝꯁꯦ ꯁꯦꯝꯗꯣꯛꯈ꯭ꯔꯕꯅꯦꯕ ꯍꯟꯗꯛꯇꯒꯤ
ꯑꯣ
ꯅꯈꯣꯏꯅ ꯀꯨꯞꯅ ꯍꯪꯖꯤꯜꯂꯨꯗ꯭ꯔꯦ ꯑꯩꯈꯣꯏꯗꯤ ꯂꯣꯏꯔꯥ ꯃꯤꯅꯥꯅ ꯁꯥꯁꯨ ꯁꯥꯈ꯭ꯔꯦꯕ ꯎꯝ
ꯑꯗꯨꯗꯤ ꯍꯧꯖꯤꯛꯁꯦ ꯍꯧꯖꯤꯛꯁꯦ ꯅꯣꯏꯒꯤ ꯊꯤꯑꯣꯔꯤꯒꯤ ꯀꯩꯅꯣꯗꯤ ꯂꯣꯏ ꯂꯣꯏꯔꯕ꯭ꯔꯥ ꯄ꯭ꯔꯦꯛꯇꯤꯀꯦꯜꯗ ꯉꯥꯏꯁꯜꯂꯛꯑꯕ ꯀꯃꯥꯏꯅ ꯇꯧꯔꯒꯦ ꯑꯣ ꯊꯤꯑꯣꯔꯤꯒꯤ ꯑꯃ ꯋꯥꯠꯂꯤꯕꯨꯀꯣ ꯑꯗꯨꯅ ꯀꯔꯤ ꯅꯨꯃꯤꯠꯗ ꯊꯣꯛꯏꯕ
ꯇꯥꯡ ꯑꯅꯤ ꯍꯪꯆꯤꯠ ꯊꯣꯛꯑꯦ
ꯑꯣ ꯐꯔꯤꯅ ꯑꯗꯨ ꯂꯣꯏꯁꯟꯈ꯭ꯔꯗꯤ ꯄ꯭ꯔꯦꯛꯇꯤꯀꯦꯜꯗꯨꯗ ꯑꯃꯨꯛ ꯍꯣꯠꯅꯔ ꯄ꯭ꯔꯦꯛꯇꯤꯀꯦꯜꯗꯨ ꯅꯣꯏ ꯏꯁꯩ ꯁꯛ ꯑꯗꯒꯤ ꯖꯒꯣꯏ ꯁꯥꯕ ꯀꯔꯤ ꯀꯔꯥ ꯇꯧꯗꯣꯏꯔ
ꯇꯧꯗꯣꯏꯅꯤ ꯇꯧꯗꯣꯏꯅꯤ ꯄꯨꯡ ꯌꯩꯕ ꯈꯣꯠꯄ ꯏꯁꯩ ꯁꯛꯄ ꯇꯧꯗꯣꯏꯅꯦ
ꯐꯔꯦ ꯐꯔꯦ ꯈꯤꯇꯪ ꯍꯣꯠꯅꯔꯣ ꯑꯃꯗꯨꯗꯒꯤ ꯀꯩꯅꯣ ꯃꯥꯔꯛ ꯅꯦꯝꯃꯒꯁꯨ ꯄ꯭ꯔꯦꯛꯇꯤꯀꯦꯜꯒ ꯑꯗꯨꯝ ꯂꯧꯈꯠꯄ ꯌꯥꯕ ꯑꯣꯏꯔꯒꯗꯤꯀꯣ ꯑꯗꯨꯃꯥꯏꯅ ꯇꯤꯟꯁꯤꯟꯅꯕ ꯈꯥꯏꯗꯣꯛꯅꯕ ꯌꯥꯕ ꯄꯣꯠ ꯇꯥꯗꯤ ꯌꯥꯝ ꯐꯔꯦ ꯐꯔꯦ ꯐꯔꯦ ꯑꯗꯨꯗꯤ ꯑꯩ ꯉꯥꯏꯍꯥꯛ ꯊꯪꯒꯦꯀꯣ
ꯑꯥꯎ